ꯍꯜꯂꯣ ꯎꯝ
ꯇꯥꯗꯕ꯭ꯔꯣ
ꯇꯥꯏꯌꯦ ꯇꯥꯏꯌꯦ ꯑꯩ ꯅꯧꯅꯤꯡꯕꯅ ꯁꯤꯗꯧꯔꯦ
ꯍꯜꯂꯣ
ꯍꯜꯂꯣ ꯍꯜꯂꯣ
ꯍ ꯇꯥꯔꯔꯕꯣ ꯇꯥꯕꯤꯔꯔꯕꯣ
ꯇꯥꯔꯤ ꯇꯥꯕꯤꯔꯦ
ꯀꯩꯗꯧꯔꯤꯒ‌ꯦ
ꯅꯣꯡ ꯅꯣꯏꯗꯨ ꯀꯩꯅꯣ ꯅꯣꯀꯅꯨꯍꯦ
ꯅꯣꯛꯄ ꯌꯥꯗꯕ꯭ꯔꯣ
ꯑꯦ ꯅꯈꯥꯏꯒꯗꯕꯅꯤ ꯀꯩꯅꯣ
ꯉꯥꯏꯍꯛꯇꯁꯨ ꯅꯣꯛ ꯑꯒꯦ
ꯃꯔꯝ ꯆꯥꯗꯅꯥ ꯄꯪꯅꯣꯛ ꯅꯣꯛ ꯌꯥꯕ꯭ꯔꯣ ꯀꯩꯗꯧꯔꯒꯦ ꯑꯩ ꯑꯩ ꯈꯣꯟ ꯑꯩ ꯈꯣꯟ ꯇꯥ
ꯑꯩ ꯅꯣꯛꯅꯤꯡꯕꯅꯥ ꯁꯤꯗꯧꯔꯦ
ꯅꯠꯇꯦ ꯑꯩ ꯈꯣꯟ ꯇꯥꯕꯗ ꯑꯗꯨꯝ ꯀꯩꯅꯣ ꯍꯥꯏ ꯌꯥꯝ ꯅꯣꯡꯅꯤꯡꯕ꯭ꯔꯕ
ꯑꯥ ꯅꯪ ꯈꯣꯟ ꯇꯥꯥꯕꯥꯗ ꯌꯥꯝ ꯅꯣꯛꯅꯤꯡꯂꯛꯑꯦꯕꯀꯣ
ꯎꯝ ꯀꯩꯗꯧꯔꯝ ꯗꯨꯏꯇꯤ ꯆꯠꯂꯦ ꯀꯩꯗꯧꯔꯝꯃꯤꯅꯣ
ꯐꯝꯃꯤꯑꯦ
ꯐꯝ ꯐꯝ ꯐꯝꯃꯦꯕ ꯀꯩꯗ ꯑꯦ ꯁꯨꯝ ꯁꯨꯝ ꯐꯝꯃꯤꯔꯣ ꯊꯕꯛ ꯇꯧꯗ꯭ꯔꯣ
ꯑꯁ ꯅꯣꯛꯏ ꯊꯕꯛ ꯇꯧꯗꯕ꯭ꯔꯕ
ꯊꯕꯛ ꯇꯧꯗꯦꯕ ꯐ꯭ꯔꯤꯗꯅꯦ ꯐꯝꯃꯤꯁꯦ ꯅꯪ ꯅ ꯊꯕꯛ ꯇꯧꯕ ꯌꯥꯗꯦ ꯃꯈꯣꯜ ꯇꯥꯕ ꯌꯥꯗꯦ ꯍꯥꯏꯗꯣ
ꯀꯩ ꯀꯩꯀꯩ ꯐ꯭ꯔꯤ ꯐ꯭ꯔꯤ ꯐꯝꯃꯤꯅꯣ ꯅꯦ ꯎ ꯀꯖꯪ ꯆꯥꯒꯦ ꯆꯥꯛ ꯆꯕꯤꯔꯕꯣ
ꯆꯛ ꯆꯗ꯭ꯔꯤꯌꯦ
ꯀꯩꯀꯦ ꯊꯦꯡꯉꯦ
ꯉꯟꯂꯤꯗ
ꯁꯀꯦꯟ ꯗꯇꯤ ꯀꯩꯒꯤꯅꯣ ꯌꯥꯝ ꯌꯥꯝ ꯊꯦꯡꯉꯤꯅ
ꯑꯩꯈꯣꯏꯗꯤ ꯅꯣꯏꯕꯅꯤꯅ ꯗꯥꯏꯇꯤꯡ ꯇꯧꯗ꯭ꯔꯗꯤ ꯌꯥꯗꯤꯍꯦ
ꯅꯪꯕꯨ ꯅꯣꯏꯕ꯭ꯔꯣ
ꯏꯁ ꯅꯪꯒꯤ ꯃꯤꯠꯇꯨ ꯎꯗ꯭ꯔꯣ ꯅꯣꯏꯌꯦ ꯅꯣꯏꯗꯤ ꯍꯥꯏꯕ꯭ꯔꯣ ꯍꯥꯏꯕꯗꯣ
ꯈꯪꯗꯦ ꯅꯣꯏ꯭ꯔꯤꯔꯥ ꯅꯣꯏꯗ꯭ꯔ ꯒꯌ꯭ꯥꯟ ꯃꯦꯟ ꯇꯥꯗꯦ
ꯎꯝ ꯌꯥꯝ ꯅꯣꯏꯔꯕꯅꯦ ꯑꯩꯒꯤ ꯋꯦꯠꯁꯤ ꯌꯥꯝ ꯌꯥꯝꯈ꯭ꯔꯕꯅꯦ
ꯅꯕꯥꯅꯕꯤ ꯃꯌꯥ ꯏꯀꯪ ꯈꯪ ꯂꯩꯕꯗꯣ ꯑꯗꯨꯗꯨ ꯈꯔ ꯈꯥꯏꯗꯣꯛꯑꯣꯗꯤ
ꯎꯝ ꯈꯥꯏꯕꯤꯈ꯭ꯔꯒꯦ ꯇꯧꯕꯅꯦ ꯃꯥꯅ ꯂꯧꯅꯤꯡꯗꯦ ꯄꯥꯝꯗꯦꯌꯦꯌꯦ ꯑꯩ ꯃꯨꯕꯅꯤꯅ ꯃꯥꯗꯤ ꯉꯧ
ꯑꯦ ꯇꯈꯥꯏ ꯃꯨꯕ ꯉꯧꯕꯗꯤ ꯇꯣꯡꯉꯥꯜꯂꯦꯗ ꯅꯣꯏꯕ ꯀꯪꯕ ꯑꯗꯨꯗꯤ ꯇꯣꯉꯥꯜꯂꯦ
ꯑꯩꯉꯣꯟꯗꯒꯤ ꯈꯥꯏ ꯈꯥꯏꯗꯣꯛꯔꯗꯤ ꯃꯉꯣꯟꯗ ꯅꯞꯄꯀꯥꯟꯗ ꯃꯨꯔꯛꯀꯅꯤꯗꯅ
ꯃꯨꯔꯣꯏꯗ ꯅꯪꯁꯨ ꯋꯥ ꯉꯥꯡꯕ ꯍꯩꯔꯦ
ꯍꯩꯕꯅꯦ ꯍꯩꯕꯅꯦ ꯍꯩꯗ꯭ꯔꯗꯤ ꯀꯩꯅꯣ ꯀꯩꯅꯣ ꯃꯟꯗꯦꯗ ꯅꯪ ꯁꯨꯇꯤꯅꯦ ꯍꯥꯏꯕ ꯅꯠꯇ꯭ꯔꯣ
ꯁꯨꯠ ꯁꯨꯇꯤꯅꯦ ꯑꯩ ꯊꯕꯛꯇꯤ ꯂꯩꯕꯅꯤꯅꯦ
ꯀꯩꯅꯣꯗ ꯆꯠꯁꯤꯅꯦ ꯍꯩꯅꯧ ꯆꯕ
ꯍꯩꯅꯧ ꯆꯥꯕ ꯐꯪꯗꯕ꯭ꯔꯕ ꯑꯝꯇ
ꯐꯪꯗꯦ ꯀꯩꯝꯇ ꯐꯪꯗꯦ ꯀꯔꯤꯗꯒꯤ ꯐꯪꯗꯣꯏꯅꯣ ꯃꯤꯒꯤ ꯈꯛꯇ ꯎꯔꯒ ꯂꯩꯔꯦ
ꯑꯩꯈꯣꯏꯗꯤ ꯅꯨꯡꯇꯤꯒꯤ ꯆꯥ ꯐꯪꯉꯤꯍꯦ
ꯅꯣꯏ ꯔꯤꯝꯁꯒꯤꯗꯨꯁꯨ ꯅꯪꯁꯨ ꯍꯩꯛꯔꯒ ꯄꯨꯔꯛꯄ ꯌꯥꯕꯅꯦ
ꯍꯩꯅꯧ ꯄꯥꯝꯕꯤꯒꯤ ꯃꯅꯥꯛꯇ ꯗꯨꯏꯇꯤ ꯇꯥꯕꯅꯦꯕ ꯑꯗꯣ
ꯎꯝ ꯑꯗꯣ ꯃꯨꯟꯕꯁꯤꯡꯗꯣ ꯋꯥꯑ ꯑꯩꯈꯣꯏꯗꯤ ꯃꯤꯒꯤꯗꯣ ꯈꯛ ꯈꯣꯏ ꯌꯦꯡ ꯌꯦꯜꯂꯒ ꯇꯤꯟ ꯌꯣꯠꯂꯒ ꯂꯩꯔꯦ ꯀꯩꯅꯣ
ꯑꯃꯨꯟꯕ ꯉꯁꯥꯏꯁꯨ ꯑꯍꯨꯝ ꯃꯔꯤ ꯈꯨꯜꯂꯦ ꯑꯥ ꯊꯝꯍꯧꯔꯦ ꯍꯣꯔꯦꯟ ꯗ꯭ꯌꯨꯇꯤ ꯂꯔꯒ ꯆꯠꯂꯒ ꯆ ꯇ ꯆꯥꯔꯣꯗꯤ
ꯎꯝ ꯈꯔ ꯈꯔ ꯌꯥꯝ ꯈꯨꯜꯂꯒ ꯑꯩꯈꯣꯏ ꯑꯩꯈꯣꯏ ꯂꯩꯀꯥꯏꯗꯁꯨ ꯄꯨꯔꯛꯑꯣ
ꯍꯣꯏ ꯍꯣꯏ ꯄꯨꯕꯤꯔꯛꯀꯦ ꯄꯨꯕꯤꯔꯛꯀꯦ ꯁꯪꯉꯗꯤ ꯑꯩ ꯁꯪꯗ꯭ꯔꯗꯤ ꯈꯪꯗꯦ
ꯅꯪꯒꯤ ꯗ꯭ꯌꯨꯇꯤꯗꯨꯕꯨ ꯁꯡꯕꯅꯤ ꯀꯩꯅꯣ
ꯏꯁ ꯗ꯭ꯌꯨꯇꯤ ꯂꯣꯏꯖꯨ ꯗ꯭ꯌꯨꯇꯤ ꯋꯥꯏꯅꯦ ꯗ꯭ꯌꯨꯇꯤ ꯂꯣꯏꯔꯒ ꯑꯃꯨꯛ ꯄꯣꯊꯥꯗꯗꯤ ꯅꯪꯒꯤ ꯄꯨꯋꯥ ꯂꯩꯔꯗꯤ ꯄꯨꯔ ꯀꯩꯅꯣ ꯇꯧꯔ ꯃꯇꯝ ꯃꯥꯡꯍꯜꯂꯗꯤ ꯑꯩ ꯃꯥꯡꯕ ꯇꯥꯔꯦꯅꯦ
ꯂꯦꯞ ꯂꯦꯞꯂꯒ ꯂꯩꯕꯗꯣ ꯌꯥꯝ ꯋꯥꯕ꯭ꯔꯅꯦ
ꯌꯥꯝ ꯂꯦꯞꯄ ꯑꯣꯏꯗꯦꯗ ꯑꯗꯨ ꯑꯣꯏꯔꯁꯨ ꯀꯩ ꯍꯥꯏꯁꯤꯔꯥ ꯅꯨꯡꯗꯥꯡꯁꯨ ꯊꯣꯛꯄꯅꯤꯅꯀꯣ ꯗ꯭ꯌꯨꯇꯤ ꯂꯣꯏꯕ ꯃꯠ ꯇꯝꯗ ꯈꯔ ꯈꯔ ꯇꯨꯝꯗ꯭ꯔꯗꯤ ꯌꯥꯗꯦꯕ ꯈꯪꯉꯕ
ꯈꯪꯉꯦ
ꯀꯩ ꯃꯊꯦꯟ ꯆꯥꯗ꯭ꯔꯤꯕꯣ
ꯑꯩꯈꯣꯏꯔꯣ ꯀꯔꯤ ꯃꯊꯣꯟꯅꯣ ꯌꯦꯟꯕꯨꯝꯒ ꯑꯂꯨ
ꯌꯦꯟꯕꯨꯝ ꯑꯣ ꯌꯦꯟꯕꯨꯝ ꯀꯩꯅꯣꯗꯣ ꯃꯅꯥ ꯑꯁꯡꯕꯗꯣ
ꯑꯥ
ꯅꯪ ꯑ ꯑꯗꯨꯒꯨꯝꯕꯗ ꯆꯥꯕꯩꯅꯦ ꯅꯣꯏ ꯅꯣꯏꯔꯤꯗꯣ
ꯉꯔꯥꯡ ꯍꯤꯟꯖꯥꯡ ꯅꯥꯄꯤ ꯊꯤꯕ ꯕꯖꯥꯔꯗ ꯆꯠꯄꯗꯣ ꯑꯗꯨꯗ ꯀꯩꯝ ꯂꯩꯇꯕ ꯌꯦꯡꯕꯨꯝ ꯌꯣ ꯌꯣꯜꯍꯧꯔꯦꯕꯀꯣ
ꯑꯣ ꯌꯣꯜꯂꯤꯔ ꯑꯩꯗꯤ ꯍꯧꯕꯗꯣ ꯑꯍꯧꯕꯗꯣ ꯍꯦꯛ ꯍꯦꯛꯏꯔꯥ ꯈꯜꯂꯤꯕ
ꯍꯧꯕꯗꯣ ꯀꯥꯏꯗꯒꯤ ꯍꯧꯔꯤꯅꯣ ꯂꯩꯗꯤꯌꯦ ꯕꯖꯥꯔꯗ ꯌꯣꯜꯂꯤꯗꯣ ꯑꯗꯨꯗ ꯂꯩꯔꯤꯅꯦ
ꯌꯦꯟꯕꯨꯝꯗꯤ ꯑꯩꯈꯣꯏꯒꯤ ꯀꯩ ꯍꯥꯏꯁꯤꯔ ꯏ ꯏ ꯌꯥꯝ ꯐꯩ ꯍꯥꯏꯕꯅꯦ ꯑꯗꯨꯅꯅꯦ ꯅꯪ ꯑꯗꯨꯒꯨꯝꯕ ꯆꯥꯔꯤꯗꯣ ꯅꯣꯏꯕꯗꯨꯗ ꯏ ꯑꯃꯨꯛ ꯂꯥꯛꯁꯜꯂꯗꯤ ꯅꯪ ꯍꯦꯟꯅ ꯅꯣꯏꯔꯅꯤꯅꯦ
ꯅꯣꯏꯁꯅꯨ ꯀꯩꯅꯣ ꯍꯌꯦꯡꯋꯥꯏ ꯀꯪꯅꯤꯡꯕ ꯃꯇꯝꯗ ꯑꯃꯨꯛ ꯀꯪꯂꯛꯀꯅꯤ
ꯑꯩꯈꯣꯏꯒꯤ ꯁꯤꯟꯇꯦꯛꯁ ꯂ ꯂꯣꯡꯕꯩ ꯑꯗꯨꯃꯥꯏꯅ ꯂꯣꯡꯉꯅꯤ ꯅꯪ ꯌꯥꯔꯔꯣꯏ
ꯎꯝ ꯅꯪꯗꯤ ꯅꯌꯥꯡ ꯌꯥꯝ ꯀꯪꯕꯒꯤ ꯇꯥꯏꯞꯇꯅꯦꯕ
ꯅꯣꯏ ꯅꯣꯏꯔꯤꯗꯨꯗꯤ ꯂꯣꯡꯉꯅꯤ ꯏꯟꯖꯥꯡ ꯑꯍꯥꯎ ꯑꯍꯥꯎꯕ ꯏꯟꯖꯥꯡ ꯑꯍꯥꯎ ꯑꯍꯥꯎꯕ ꯆꯥꯔ ꯃꯥꯜꯂꯦ ꯅꯪ ꯌꯥꯝꯅ ꯅꯣꯏꯔꯤꯗꯨ
ꯑꯩꯈꯣꯏ ꯑꯩ ꯏꯟꯖꯥꯡ ꯑꯍꯥꯎ ꯑꯍꯥꯎꯕ ꯆꯥꯗꯤꯌꯦ ꯑꯩ ꯑꯩ ꯅꯣꯏꯔꯤꯁꯤ ꯅꯪ ꯈꯪꯕ꯭ꯔꯥ
ꯌꯥꯝ ꯇꯨꯝꯃꯟꯕꯩꯅꯦ ꯆꯥꯕꯗꯤ ꯌꯥꯝ ꯆꯥꯕ ꯅꯠꯇꯦ
ꯇꯨꯝꯕꯩꯔꯥ
ꯎꯝ
ꯑꯣ ꯇꯨꯝꯃꯨꯅꯨꯗꯤ ꯍꯟꯗꯛ ꯋꯥꯔꯜ ꯀꯞ ꯂꯥ ꯂꯥꯛꯢꯉꯩꯁꯤꯗ ꯕꯣꯜ ꯌꯦꯡꯍꯧꯔꯣ ꯀꯩ ꯒꯤ
ꯂꯥꯁ ꯗꯦꯗ ꯌꯦꯡꯗꯣꯏꯅꯦ
ꯏꯁ ꯂꯥꯁ ꯗꯦꯗ ꯀꯩꯗꯧꯗꯣꯏꯅꯣꯗ ꯀꯔꯤ ꯀꯥꯟꯗꯕꯗ ꯂꯥꯁꯇꯤꯗ ꯀꯅꯥ ꯁꯥꯄꯣꯇ ꯇꯧꯅꯤꯕ ꯁꯥ
ꯑꯥꯏꯁ ꯑꯥꯔꯖꯦꯟꯇꯤꯅꯥ ꯀꯥꯗꯣꯏꯅꯤ ꯀꯩꯅꯣ
ꯆꯂꯣ ꯍꯦ ꯌꯥꯝ ꯍꯩꯕ꯭ꯔꯣ ꯑꯁ ꯑꯥꯔꯖꯦꯟꯇꯤꯅꯥ ꯀꯥꯏꯅ ꯇꯥꯅꯤꯡꯗꯕ ꯋꯥ
ꯅꯥꯪ ꯀꯩꯅꯣ ꯃꯦꯁꯤꯒꯤ ꯁꯅꯥꯗꯣ ꯐꯖꯗ꯭ꯔꯣ
ꯑꯩ ꯑꯩꯁꯨ ꯃꯦꯁꯤꯗ ꯁꯞꯄꯣꯔꯠ ꯇꯧꯋꯦꯅꯦ ꯔꯣꯅꯦꯜꯗꯣ ꯔꯣꯅꯦꯜꯗꯣꯗꯤ ꯀꯌꯥ ꯁꯠ ꯇꯧꯋꯦꯕꯨ ꯑꯗꯨ ꯃꯦꯁꯤꯅ ꯍꯦꯜꯂꯤꯗ
ꯃꯦꯁꯤꯅ ꯍꯩꯕ ꯍꯦꯜꯂꯤꯗ ꯅꯠꯇ꯭ꯔꯣ ꯑꯗꯨꯗꯤ ꯏꯕꯥꯅꯤ ꯆꯝꯃꯅꯔꯤꯅꯦ
ꯏꯕꯅꯤ ꯆꯞꯃꯥꯅꯔꯦ ꯋꯥꯔꯤ ꯁꯅꯤꯡꯉꯥꯏ ꯂꯩꯇ꯭ꯔꯦ
ꯐꯩꯅ ꯁꯥꯕ ꯅꯨ ꯅꯨꯃꯤꯠꯇ ꯏꯕꯥꯅꯤ ꯌꯦꯡꯃꯤꯟꯅꯔꯁꯦ ꯑꯗꯨꯗꯤ
ꯑꯥ ꯌꯦꯡꯃꯤꯟꯅꯁꯤ ꯊꯟꯗꯤ ꯈꯣꯏꯗ ꯌꯦꯡꯕ ꯆꯠꯇꯣꯏꯅꯦ
ꯊꯟꯖꯤ ꯈꯣꯏꯗ
ꯍꯣꯏ
ꯏꯁ ꯏꯔꯥꯡꯗꯤ ꯌꯥꯝ ꯇꯧꯕꯖꯥꯅꯤ ꯅꯣꯏꯁꯨ ꯊꯟꯖꯤ ꯈꯣꯏꯗ ꯅꯪ ꯅꯁꯥꯒꯤ ꯕꯣꯞ ꯐꯣꯟꯗ ꯌꯦꯡ ꯉꯩ ꯍꯩꯇꯕ꯭ꯔꯥ
ꯑꯁ ꯐꯣꯟꯗꯤ ꯄꯤꯛꯏꯗꯅ ꯐꯣꯟꯗ ꯌꯦꯡꯉꯗꯤ ꯑꯁ ꯃꯤꯠ ꯂꯣꯏ ꯁꯣꯛꯀꯅꯤ
ꯑꯦ ꯊꯟꯖꯤꯡ ꯍꯣꯏꯗ ꯀꯩꯅꯣ ꯂꯩꯕ꯭ꯔꯥꯕ
ꯇꯟ ꯑꯆꯧꯕ ꯇꯤꯚꯤꯗ ꯌꯦꯡꯗꯣꯏꯅꯦ ꯍꯥꯏꯌꯦ ꯃꯤ ꯃꯌꯥꯝ ꯌꯦꯡꯗꯧ ꯃꯥꯜꯂꯦ ꯃꯣꯏ ꯊꯕꯛ ꯇꯧꯃꯤ ꯇꯧꯃꯤꯟꯅꯕꯁꯤꯡꯗꯣ
ꯑꯣ ꯑꯩꯁꯨ ꯂꯥꯛꯀꯅꯤ ꯍꯥꯏꯕꯤꯌꯨ
ꯑꯥ ꯂꯥꯛꯑꯣ ꯂꯥꯛꯑꯣ ꯍꯥꯏꯗꯤ ꯑꯩꯈꯣꯏꯅꯤꯁꯨ ꯌꯥꯎꯗꯣꯏꯅꯦ
ꯆꯥꯛꯀ ꯆꯥꯔꯒ ꯌꯦꯡꯗꯣꯏꯅꯦ ꯍꯥꯏꯕꯅꯦ ꯃꯣꯏ ꯁꯤꯡꯖꯨꯒꯨꯝꯕ ꯆꯥꯔꯒ
ꯃꯣꯏ ꯊꯕꯛ ꯇꯧꯕ ꯃꯣꯏ ꯀꯥꯡꯃꯨꯗꯣ ꯌꯥꯝ ꯅꯨꯡꯉꯥꯏꯌꯦ
ꯑ ꯃꯣꯏ ꯀꯥꯡꯕꯨ ꯃꯣꯏ ꯀꯥꯡꯕꯨꯗ ꯑꯩꯈꯣꯏ ꯑꯅꯤꯁꯨ ꯌꯥꯎꯗꯣꯏꯅꯤ
ꯒꯦꯡ ꯐꯥꯕꯅꯤꯅꯀꯣ ꯃꯣꯏꯗꯤ ꯌꯥꯝ ꯅꯨꯡꯉꯥꯏꯑꯕ ꯅꯍꯥꯟꯃꯣꯛ ꯏꯁꯩ ꯌꯦꯡꯕ ꯆꯞꯄꯗ ꯑꯩ ꯈꯪꯉꯦꯕ
ꯏꯁꯩ ꯌꯦꯡꯕ ꯆꯠꯄꯁꯨ ꯃꯣꯏꯗꯤ ꯅꯨꯡꯉꯥꯏꯌꯦ ꯀꯣꯏꯕꯁꯨ ꯆꯜꯂꯦ ꯃꯣꯏꯗꯤ ꯑꯗꯨꯝ ꯅꯨꯡꯉꯥꯏꯗꯅ
ꯍꯣꯏ ꯑꯗꯨꯃꯥꯏꯅ ꯅꯨꯡꯉꯥꯏꯊꯣꯛꯀꯗꯕꯅꯤꯗ ꯑꯩꯈꯣꯏꯁꯨ ꯍꯟꯗꯛ ꯀꯥꯏꯗꯅꯣ ꯑꯃꯨꯛ ꯀꯣꯏꯔꯨꯔꯁꯤ ꯀꯩꯅꯣ ꯁꯤꯔꯣꯏ ꯅꯠꯇꯕ ꯅꯠꯇꯦ ꯑꯩꯅ ꯍꯥꯏꯕꯟ ꯗꯤ ꯑꯩꯅ ꯍꯥꯏꯕꯗꯤ ꯇ꯭ꯔꯤꯞ ꯑꯃ ꯀꯣꯏꯔꯨꯁꯦ ꯍꯥꯏꯕꯅꯦ ꯃꯥꯡꯗ ꯁꯤꯔꯨꯏ ꯆꯠꯄꯗꯣ ꯑꯗꯨꯃꯥꯏꯅ ꯈꯔ ꯈꯔ ꯀꯥꯏꯗꯅꯣ ꯆꯠꯁꯦ
ꯑꯁ ꯀꯥꯏ ꯆꯠꯇꯣꯏꯅꯣ ꯍꯧꯖꯤꯛ ꯏꯔꯥꯡ ꯃꯇꯝꯁꯤꯗ ꯀꯥꯏ ꯆꯠꯇꯣꯏꯅꯣ
ꯏꯁ ꯏꯔꯥꯡ ꯂꯩꯇꯕ ꯖꯒꯥ ꯁ꯭ꯋꯥꯥꯏ ꯖꯒꯥꯗ ꯇꯝ ꯆꯠꯇꯣꯏꯅꯤ ꯀꯩꯅꯣ
ꯅꯣꯏ ꯗꯖꯥꯔꯗꯤ ꯀꯥꯏꯗ ꯂꯩꯒꯦ ꯀꯔꯤ ꯀꯥꯏꯗ ꯌꯦꯡꯗꯣꯏꯕ ꯏꯔꯣꯏ ꯁꯦꯝꯕꯗ ꯌꯦꯡꯗꯣꯏꯔꯣ
ꯍꯨꯝ ꯍꯨꯝ ꯌꯥꯏꯗ ꯏꯔꯣꯏ ꯁꯦꯝꯕ ꯅꯠꯇ꯭ꯔꯁꯨ ꯁꯨ ꯁ꯭ꯋꯥꯏꯗ ꯑꯟꯗ꯭ꯔꯣꯗꯒꯨꯝꯕ ꯆꯠꯂꯒ ꯆꯥꯛ ꯀꯩ ꯀꯩꯅꯣ ꯆꯥ ꯆꯥꯔꯨꯕꯥ ꯌꯥꯏꯗꯅ
ꯌꯥꯏꯌꯦꯗ ꯃꯤ ꯂꯩꯇꯕꯩꯅꯤꯗ
ꯃꯤ ꯅꯣꯏ ꯍꯧ ꯅꯣꯏ ꯍꯧꯗꯣꯛꯑꯣ
ꯀꯩꯍꯧꯗꯧꯅꯤꯉꯥꯏ ꯃꯤ ꯂꯩꯇꯦ ꯅꯍꯥꯟꯗꯣ ꯑꯥ ꯅꯍꯥꯟꯗ ꯀꯩꯅꯣ ꯆꯦꯛꯀꯣꯟꯗ ꯇ꯭ꯔꯥꯏꯕꯦꯜ ꯃꯥꯔꯀꯦꯠꯗ ꯀꯩꯅꯣ ꯇꯧꯕꯗ ꯎꯝ ꯑꯦꯟꯅꯥꯂꯥꯏꯇꯤꯡ ꯇꯧꯕꯗꯣ
ꯑꯥ
ꯑꯗꯨꯗ ꯀꯅꯥ ꯀꯅꯥꯅꯣ ꯊꯦꯡꯅꯩꯌꯦ ꯕꯔꯅꯤꯛ ꯁꯨ ꯑꯣ ꯑꯗꯨꯒ ꯏꯆꯥꯎ ꯆꯥꯎꯕ ꯅꯣ ꯏꯅꯣꯏ ꯅꯣꯏꯕ ꯅꯨꯄꯥꯗ‌ꯣ
ꯈꯪꯉꯦ ꯈꯪꯉꯦ ꯈꯪꯉꯦ ꯂꯣꯏ ꯁꯨꯔꯁꯨ ꯃꯣꯏ ꯆꯠꯈꯤꯕꯅꯦ ꯃꯣꯏ ꯆꯠꯈꯤꯕꯟ ꯑꯩꯁꯨ ꯈꯪꯉꯦ ꯑꯩꯗꯤ ꯑꯩ ꯑꯩꯁꯨ ꯆꯠꯀꯦ ꯇꯧꯕꯅꯦꯕ ꯑꯗꯣ ꯀꯩꯅ‌ꯣꯇꯧ ꯗ꯭ꯌꯨꯇꯤ ꯂꯩꯕꯩ ꯆꯠꯄꯠ ꯌꯥꯗ꯭ꯔꯕ
ꯈꯣꯏ ꯆꯠꯃꯤꯟꯅꯩꯌ‌ꯦꯕꯀꯣ ꯍꯧꯖꯤꯛꯀꯥꯟ ꯀꯩꯅꯣꯗꯨꯗꯤ ꯇꯥꯏꯇꯥꯁꯗꯨꯗꯤ ꯌꯥꯝ ꯃꯌꯥꯡ ꯌꯥꯝ ꯀꯪꯉ‌ꯦ ꯀꯩꯅꯣ
ꯀꯪꯕ꯭ꯔꯥꯅꯦ
ꯀꯪꯉꯦ
ꯑꯣ
ꯃꯌꯥꯡ ꯀꯪꯕꯒꯤꯔꯥ ꯃꯤꯁꯨ ꯄꯤꯛ ꯃꯤꯁꯨ ꯄꯤꯛꯈ꯭ꯔꯕꯟ
ꯂꯩꯃꯤꯟꯅꯕꯅꯤꯅꯀꯣ ꯀꯪꯉꯤ ꯅꯣꯏꯔ ꯒ꯭ꯌꯥꯟ ꯃꯦꯟ ꯇꯥꯗ‌ꯦ ꯅꯨꯡ ꯑꯁ ꯅꯨꯡꯁꯤꯠ ꯌꯥꯝ ꯁꯤꯠꯂ‌ꯦ ꯅꯨꯡꯉꯥꯏꯌ‌ꯦ ꯅꯨꯡꯁꯥ ꯁꯥꯔꯝꯃꯅꯤ ꯅꯣꯏꯒꯤ ꯀꯥ ꯀꯥ ꯃꯊꯛꯇꯣ
ꯆꯈꯣꯏꯗꯤ ꯀꯩꯅꯣ ꯑꯣꯏꯕꯅ‌ꯦ
ꯅꯣꯏ ꯅꯣꯏꯒꯤ ꯀꯩꯅꯣꯗꯤ ꯈꯥꯡꯗ ꯉꯧꯕ ꯆꯞ ꯃꯥꯟꯅꯕ ꯕꯅꯤꯅꯦ ꯈꯥꯡꯗ ꯑꯩꯈꯣꯏꯒꯤ ꯑꯣ ꯏꯁ ꯏꯁ ꯅꯣꯏ ꯂꯩꯃꯤꯟꯅꯕ ꯀꯥꯡꯕꯨꯗꯤ ꯈꯪꯉꯧꯋꯤꯗꯨꯗꯤ ꯂ ꯉꯧꯔꯛꯇꯣꯏ ꯔꯤ ꯀꯩꯅꯣ ꯁꯥ ꯅꯨꯡꯁꯥ ꯃ ꯃꯄꯥꯟꯗ ꯆꯠꯇꯕꯤꯗ ꯑ ꯑꯁꯥꯕ ꯃꯔꯛ ꯇ ꯂꯩ ꯂꯩꯔꯒꯗꯤ ꯉꯧꯊꯣꯑꯦ ꯍꯥꯏꯕꯅꯦ ꯅꯪ ꯑꯣꯟꯅꯔ‌ꯦ
ꯑꯦ ꯉꯧꯊ‌ꯣꯗꯦ ꯉꯧꯊ‌ꯣꯗꯦ ꯑꯩꯈ‌ꯣꯏꯗꯤ ꯉꯧꯕ ꯍꯥꯏꯕꯕꯨ ꯑꯥ ꯖꯤꯡꯒꯗ ꯅꯠꯇꯕꯗ ꯂꯩꯔꯗꯤ ꯉꯧ ꯗ‌ꯣꯏꯅꯦ ꯖꯤꯡꯒꯔꯗ ꯂꯩꯕꯅꯤꯅ ꯉꯧꯗꯦ
ꯑꯣꯝꯅꯤꯉꯥꯏꯗꯣ ꯆꯦꯛꯀꯤ ꯌꯨꯝ ꯀꯨꯝꯕꯗ ꯑꯣꯝ ꯁꯤꯜꯂꯨꯗꯤ ꯈꯔ ꯉꯧꯒꯅꯤ ꯑꯩꯈꯣꯏꯗꯤ ꯖꯤꯡꯒꯔꯗ ꯂꯩꯕꯅ ꯀꯃꯥꯏꯅ ꯀꯥꯏꯗꯩ ꯉꯧꯔ‌ꯣ ꯉꯧꯔꯛꯇꯣꯏꯅꯣꯕ
ꯑꯣꯝꯅꯤꯉꯥꯏ ꯀꯩꯅꯣ ꯇꯧꯔꯣ ꯆꯦꯔꯪ ꯕꯖꯥꯔꯗꯒꯤꯅꯦ ꯂꯧꯔꯒ ꯂꯣꯏ ꯈꯥꯖꯤꯜꯂ‌ꯣ ꯗꯨ ꯑꯣꯝꯃ‌ꯣꯅ‌ꯦ ꯑꯗꯨ ꯑꯣꯏꯗꯤ ꯈ‌ꯣꯏ ꯈꯣꯏꯒꯤ ꯂꯐꯣꯏ ꯑꯣꯝꯕꯩ ꯇꯥꯏꯞꯇ ꯑꯣꯝ ꯑꯥꯏ
ꯂꯥꯛꯆꯅꯤ ꯅꯪꯅꯅꯦ ꯍꯥꯏꯅ
ꯅꯊꯟꯇ ꯂꯩꯕ꯭ꯔꯣ
ꯏꯅꯥꯎꯅꯨꯄꯥꯒ
ꯅꯪ ꯀꯥꯏ ꯂꯩꯕ꯭ꯔꯥ ꯑꯣ ꯅꯅꯥꯎꯄꯥꯗꯤ
ꯅ‌ꯣꯛꯀꯅꯨ ꯀꯩꯅꯣ ꯄꯪꯅ‌ꯣꯛ ꯑꯥꯏ ꯌꯥꯝ ꯅꯣꯛꯅꯤꯡꯕ꯭ꯔꯕ
ꯇꯥꯗꯥꯔ‌ꯦ ꯃꯤꯅꯤꯠ ꯇꯥꯗꯧꯔꯦ
ꯎꯝ ꯅꯪ ꯅꯣꯏꯗꯣ ꯈꯪꯅꯤ ꯍꯣꯔꯦꯟꯗꯤ ꯍꯣꯔꯦꯟꯗꯤ ꯅꯣꯛꯅꯤꯡꯉꯔꯣꯏꯗ
ꯑꯉꯥꯡ ꯑꯉꯥꯡ ꯅꯣꯛꯅꯤꯡꯕ ꯇꯥꯏꯃꯤꯡꯅꯤ ꯅꯠꯇꯔꯣ
ꯑꯩꯒꯤꯁꯨ ꯁꯦꯝꯕꯤꯌꯣ ꯃꯤ ꯑꯇꯣꯞꯄꯗ ꯇꯧꯅꯕ ꯀꯣꯜ ꯇꯧꯅꯕ ꯑꯩꯉꯣꯟꯗꯁꯨ ꯇꯥꯛꯄꯤꯌꯣꯕ
ꯑꯉꯥꯡ ꯂꯧꯅꯤꯡꯕ ꯇꯥꯏꯃꯤꯡ ꯌꯧꯔꯕꯅꯦ ꯑꯗꯨꯅ ꯉꯁꯥꯏꯁꯨ ꯐꯣꯟ ꯇꯧꯔꯒ ꯍꯦꯛ ꯄꯥꯏꯈꯠꯄꯒ ꯍꯦꯛ ꯍꯦꯛ ꯄꯥꯏꯈꯠꯄꯒ ꯅꯣꯛꯄ ꯍꯧꯔꯤꯗꯣ ꯍꯣꯏꯗ ꯅꯣꯛꯊꯣꯛꯀꯗꯕꯅꯤꯅ ꯑꯩꯈꯣꯏ ꯑꯩꯀꯣ ꯊꯣꯛꯀꯗꯕꯅꯦ ꯍꯔꯥꯎ ꯍꯔꯥꯎꯅ ꯑꯩꯈꯣꯏꯒꯤ ꯄꯨꯟꯁꯤꯁꯦ ꯂꯦꯜꯂꯒ ꯅꯣꯛꯀꯗꯕꯅꯦꯕ ꯃꯥꯏ ꯏꯃꯝ ꯃꯝ ꯃꯒꯥ ꯃꯥꯏ ꯏꯃꯝ ꯃꯝꯃꯒ ꯀꯩꯅꯣ ꯂꯩꯕꯗꯤ ꯐꯠꯇꯦꯕꯀꯣ ꯄꯡ ꯅꯣꯛꯇ ꯅꯣꯛꯑꯒ ꯂꯣꯏꯔꯦ
ꯑꯩꯈꯣꯏꯁꯦ ꯅꯣꯛꯃꯟꯕꯒꯤꯅꯦ ꯀꯩꯅꯣꯁꯨ ꯎꯔꯤꯡ ꯑꯦ ꯎꯔꯤꯡ ꯅꯠꯇꯦ ꯀꯩꯅꯣ ꯑꯃꯨꯛ ꯀꯥꯎꯈ꯭ꯔꯦ
ꯑ ꯀꯩꯅꯣꯒꯤꯁꯤ ꯃꯥ ꯃꯍꯤꯡ ꯃꯍꯤꯡ ꯀꯥꯕꯗꯣ
ꯃꯍꯤꯡ ꯀꯥꯏꯗꯣ ꯅꯣꯛꯃꯟꯕꯤꯒꯤꯅꯤ ꯈꯪꯉꯕ